ꯎꯝ
ꯍꯜꯂꯣ
ꯇꯥꯕ꯭ꯔꯣ
ꯇꯥꯏꯌꯦ ꯇꯥꯏꯌꯦ ꯇꯥꯕ꯭ꯔꯣ
ꯀꯩꯗꯧꯔꯝꯃꯤꯅꯣ
ꯍꯜꯂꯣ
ꯇꯥꯔꯕꯣ
ꯇꯥꯏꯌꯦ ꯇꯥꯏꯌꯦ ꯀꯩꯗꯧꯔꯝꯃꯤꯅꯣ ꯑꯣ ꯑꯩ ꯆꯥꯛ ꯇꯣꯛꯂꯛꯄꯒꯤ ꯉꯥꯛ ꯍꯤꯄꯝꯃꯤ
ꯎꯝ ꯑꯩꯁꯨ ꯆꯥꯞ ꯃꯥꯟꯅꯩ ꯏꯃꯥꯅꯕ ꯃꯈꯩ ꯈꯔ ꯀꯩꯅꯣ ꯇꯧꯔꯨꯔꯒ ꯆꯥꯛ ꯆꯥꯅꯩꯌꯦꯅ ꯆꯥꯔꯒ ꯇꯨꯝꯃꯦ
ꯑꯣ ꯀꯩ ꯀꯩ ꯀꯩ ꯃꯊꯦꯜ ꯆꯥꯔꯕꯣ ꯉꯁꯤꯗꯤ
ꯉꯁꯤꯗꯤ ꯊꯨꯡꯒ ꯆꯥꯔꯦ ꯢꯃꯥꯟꯅꯕ ꯃꯥꯏ ꯀꯩꯅꯣ ꯕꯥꯔꯗꯦ ꯇꯥꯏꯅ ꯀꯩꯅꯣ ꯇꯧꯔꯦ ꯑꯩꯈꯣꯏ ꯇꯔꯥꯃꯨꯛ ꯄꯨꯜꯂꯦ ꯑꯗꯨꯒ
ꯎ
ꯑꯣꯛꯇꯣ ꯀꯦꯖꯤ ꯃꯉꯥꯃꯨꯛ ꯊꯣꯡꯒꯥꯠꯂꯦ ꯑꯗꯨꯒ ꯆꯥꯔꯦ ꯅꯪꯗꯤ ꯀꯩ ꯃꯊꯦꯜ ꯆꯥꯕ
ꯑꯗꯨꯗꯤ ꯅꯣꯏꯗꯤ ꯑꯍꯥꯎꯕꯅꯤꯅꯦ ꯑꯩꯈꯣꯏꯁꯨ ꯑꯣꯛꯄꯨꯗꯤ ꯌꯥꯎꯋꯦ ꯑꯥ ꯑꯩꯈꯣꯏꯗꯨꯅ ꯑꯃꯨꯛ ꯄꯣꯛ ꯃꯤꯛꯆꯔ ꯑꯣꯏꯕ ꯍꯥꯏꯇꯥꯔꯦ ꯑꯗꯨꯅꯦ ꯑꯗꯨꯒ ꯃꯥꯏꯔꯦꯟ ꯊꯣꯡꯕ ꯑꯃꯅꯦ
ꯑꯝ
ꯍꯋꯥꯏ ꯊꯣꯡꯕ ꯑꯃꯅꯦ ꯑꯗꯨꯃꯥꯏꯅ ꯇꯧꯔ ꯆꯥꯔꯦ ꯉꯁꯤꯗꯤ
ꯎꯝ
ꯃꯊꯦꯜ ꯈꯔ ꯌꯥꯝꯃꯦ
ꯑꯗꯣ ꯑꯣꯛꯄꯨ ꯑꯗꯨꯝ ꯌꯥꯎꯔꯗꯤ ꯃꯤꯛꯆꯔꯕꯨ ꯑꯣꯏꯔꯁꯨ ꯀꯩꯕꯨ ꯑꯣꯏꯔꯁꯨ ꯑꯗꯨꯝ ꯍꯥꯎꯕꯅꯤꯗ
ꯍꯧꯋꯦ ꯍꯧꯋꯦ ꯑꯣꯛ ꯍꯥꯏꯔꯤꯁꯤꯅꯤ ꯀꯩꯅꯣꯅꯦ ꯑꯗꯨꯅꯕꯣ
ꯍꯣꯏꯅꯦ ꯊꯣꯡꯕꯗꯤ ꯅꯪꯅ ꯑꯗꯨꯝ ꯄꯨꯖꯥꯔꯤ ꯑꯣꯏꯔꯦ
ꯑꯣꯏꯗꯦ ꯑꯩ ꯀꯩꯅꯣ ꯑꯩꯅ ꯊꯣꯡꯗꯦ ꯊꯣꯡꯕꯗꯤ ꯃꯤꯆꯔ ꯄꯣꯛ ꯃꯤꯆꯔꯗꯨꯗꯤ ꯂꯩꯔꯨꯕꯅꯦꯕꯀꯣ
ꯑꯝ
ꯑꯗꯨꯗꯨꯒ ꯃꯥꯏꯔꯦꯟ ꯊꯣꯡꯕ ꯑꯗꯩ ꯀꯩꯅꯣ ꯍꯋꯥꯏ ꯊꯣꯡꯕꯗꯨꯗꯤ ꯌꯨꯝꯗ ꯑꯩꯈꯣꯏ ꯃꯥ ꯍꯣꯏꯅ ꯊꯣꯡꯕꯅꯦ
ꯑꯝ
ꯑꯗꯨꯅ ꯏꯟꯁꯥꯡꯗꯣ ꯃꯥꯏꯔꯦꯟ ꯊꯣꯡꯕꯗꯣ ꯑꯩꯁꯨ ꯀꯌꯥ ꯀꯌꯥ ꯀꯩꯗꯧꯗꯕ
ꯎꯝ
ꯑꯗꯨꯗꯨꯒꯤ ꯂꯩꯔꯨꯕꯅꯤꯗ ꯌꯦꯟ ꯂꯩꯒꯦꯅ ꯆꯠꯄꯅꯦ ꯑꯗꯨꯗ ꯑꯣꯛ ꯃꯤꯛꯆꯔ ꯈꯛ ꯉꯥꯏꯔꯦꯅ ꯇꯧꯔꯝꯕ ꯂꯩꯔꯝꯕ ꯑꯗꯨ ꯑꯩꯅ ꯑꯗꯨ ꯑꯣꯏꯅ ꯂꯧꯔꯒꯦꯅ ꯂꯧꯔꯒ ꯆꯥꯔꯦ
ꯎꯝ ꯃꯣꯏ ꯄꯣꯛ ꯃꯤꯡꯆꯔꯗ ꯃꯣꯏ ꯍꯥꯞꯄꯤꯁꯤ ꯀꯩ ꯀꯩꯅꯣ ꯃꯣꯏ ꯍꯋꯥꯏ ꯀꯥ ꯀꯩꯀꯥ ꯃꯌꯥꯝ ꯍꯥꯞꯄꯒ ꯀꯩꯅꯣ ꯇꯧꯕꯗꯨꯔꯣ ꯑꯂꯨꯒ ꯃꯌꯥꯝ ꯍꯥꯞꯆꯤꯜꯂꯒ
ꯑꯥ ꯑꯥ ꯍꯋꯥꯏ ꯍꯥꯞꯄꯦ
ꯎꯝ
ꯑꯗ ꯑꯇꯩ ꯀꯩꯁꯨꯝ ꯍꯥꯞꯄꯛꯇꯦ ꯃꯣꯏꯒꯤꯗꯣ ꯍꯥꯏꯗꯤ ꯑꯇꯣꯞ ꯑꯇꯣꯞꯄ ꯊꯣꯡꯕꯗꯕꯨꯗꯤ ꯃꯌꯥꯝ ꯍꯥꯞꯅꯕ ꯌꯥꯎꯋꯦ ꯑꯗꯨꯗꯨꯒ ꯑꯩꯅ ꯂꯩꯔꯨꯕꯗꯨꯗꯤ ꯑꯥ ꯀꯩꯅꯣ ꯈꯛꯇꯅꯦ ꯍꯋꯥꯏ ꯑꯃ ꯑ ꯀꯔꯤ ꯑꯀꯦꯝꯕꯗꯣ
ꯎꯝ
ꯑꯗꯨꯗꯣ ꯑꯗꯨꯗꯨꯅꯦ ꯑꯗꯨꯗꯨꯒ ꯄꯣꯛꯅꯦ ꯑꯗꯨꯒ ꯀꯣꯕꯤ ꯈꯔ ꯆꯥꯏꯁꯤꯜꯂꯦ
ꯑꯣ
ꯊꯥꯎꯉꯥꯛꯇ ꯆꯥꯕꯝꯒ ꯈꯪꯗꯦ
ꯎꯝ ꯑꯗꯨ ꯗꯩꯗꯤ ꯎꯝ ꯊꯥ ꯌꯥꯎꯗꯕꯤꯗ ꯃꯣꯏꯒꯤ ꯑꯃ ꯆꯝꯅ ꯐꯨꯠꯂꯒ ꯀꯩꯅꯣ ꯇꯧꯔꯒ ꯃꯪꯒꯟ ꯀꯩꯀꯩ ꯌꯥꯝ ꯃꯌꯥꯝ ꯊꯥꯗꯔꯒ ꯆꯥꯕꯗꯣ
ꯑꯥ ꯑꯥ ꯑꯥ ꯑꯗꯨꯖꯨ ꯍꯥꯎꯕꯅꯦ
ꯎꯝ ꯑꯗꯨꯅꯗꯤ ꯌꯥꯝꯅ ꯍꯥꯎ ꯍꯦꯟꯕꯅꯦ
ꯎꯝ ꯎꯝ ꯑꯗꯨ ꯑꯗꯨ ꯑꯥ ꯑꯥ
ꯁꯤꯡꯒꯗꯨ ꯌꯥꯝ ꯆꯥꯎꯅ ꯆꯥꯎꯅ ꯍꯥꯞꯄꯒ ꯃꯣꯏ ꯑꯃ ꯂꯩꯗꯥꯏꯅꯦ ꯏꯆꯝ ꯆꯝꯅ ꯏꯁꯤꯡꯗ ꯍꯥꯞꯄꯒ ꯐꯖꯟ ꯐꯨꯠꯄꯗꯣ
ꯂꯩꯌꯦ ꯑꯩꯅ ꯑꯗꯨ ꯍꯥꯏꯔꯒ ꯑꯩ ꯉꯍꯥꯃꯨꯛ ꯑꯝꯇꯪ ꯆꯥꯔꯛꯈ꯭ꯔꯦꯕꯀꯣ ꯑꯩꯈꯣꯏ ꯏꯕꯥꯏ ꯑꯃꯅ ꯊꯣꯡꯕꯤꯗꯅ
ꯎꯝ
ꯑꯈꯣꯏꯅꯗꯤ ꯈꯪꯗꯕꯅꯤꯅ ꯍꯥꯎꯗꯣꯏ ꯃꯥꯟꯕ ꯍꯥꯏꯇꯥꯔꯦ ꯃꯥꯅ ꯍꯥꯎꯕꯅꯦ ꯁꯤꯖꯤ ꯆꯥꯎꯑꯦꯅ ꯑꯩ ꯈꯨꯊꯣꯡ ꯑꯃ ꯊꯣꯡꯕꯤꯒꯦꯅ ꯃꯥꯅ ꯅꯨꯡꯕꯤ ꯄꯣꯛꯁꯨ ꯑꯣꯏꯕ ꯑꯗꯨꯗꯨꯒ ꯑꯦ ꯅꯨꯡꯕꯤ ꯄꯣꯛꯑꯌꯦ ꯅꯨꯡꯕꯤ ꯆꯐꯨꯗꯨ ꯑꯣꯏꯕ ꯑꯗꯨꯗꯨꯒ ꯀꯩꯅꯣ ꯇꯧꯕ ꯑꯥ ꯃꯥꯅ ꯑꯗꯨꯗ ꯇꯧꯕꯗꯣ ꯃꯍꯤ ꯍꯥꯞꯆꯜꯂꯦ ꯑꯗꯨꯗꯨꯒ ꯑꯣꯛꯇꯣ ꯊꯥꯗꯔꯦ
ꯎꯝ
ꯑꯀꯩꯝ ꯍꯥꯞꯇꯦ ꯑꯥ ꯀꯩꯅꯣꯗꯤ ꯍꯥꯞꯄꯦ ꯁꯤꯡ ꯍꯥꯞꯄꯦ ꯑꯗꯨꯒ ꯎꯝ ꯇꯤꯜꯂꯧ ꯍꯥꯞꯄ꯭ꯔꯥ ꯍꯥꯞꯇꯕ꯭ꯔꯥ ꯑꯩꯕꯨ ꯀꯥꯎꯒ꯭ꯔꯦꯅꯦ ꯗꯨꯃꯥꯏꯅ ꯈꯤꯇꯪ ꯍꯥꯏꯗꯤ ꯌꯥꯝꯗꯕꯤꯗꯅꯦꯀꯣ
ꯎꯝ
ꯈꯤꯇꯪ ꯍꯥꯞꯄꯦꯕ ꯑꯗꯨꯗꯨꯒ ꯎꯡ ꯊꯨꯝ ꯍꯥꯞ ꯄꯦ ꯖꯤꯔꯥ ꯈꯤꯇꯪ ꯑꯃ ꯆꯥꯏ ꯃꯥꯏ ꯃꯅꯝꯗꯣ ꯍꯥꯏꯐꯦꯠ ꯍꯥꯠꯅꯕꯅꯦꯅ
ꯎꯝ
ꯑꯗꯨ ꯑꯁ ꯐꯖꯟ ꯍꯥꯎꯋꯦꯍꯦ ꯑꯗꯨꯝꯗꯤ ꯑꯗꯨ ꯈꯨꯊꯣꯡꯗꯣ ꯕꯨꯛ ꯕꯨꯛ ꯆꯥꯔꯦ ꯑꯍꯥꯟꯕꯅꯦꯕ ꯑꯗꯨꯅ ꯆꯥꯕ
ꯎꯝ
ꯐꯖꯟꯅ ꯍꯥꯎꯋꯦ ꯑꯗꯨꯏ ꯈꯨꯊꯣꯡꯗꯨꯗꯤ
ꯎꯝ ꯑꯗꯨꯃꯥꯏꯅ ꯑꯗꯨꯝ ꯆꯝꯅ ꯑꯗꯨꯝ ꯃꯆꯨ ꯃꯔꯥꯡ ꯊꯥꯛꯇꯕꯤꯗ ꯑꯗꯨꯃꯥꯏꯅ ꯈꯤꯇꯪ ꯍꯥꯏꯗꯤ ꯃꯆꯜꯖꯨ ꯌꯥꯝ ꯌꯥꯝꯃꯟꯗꯕꯤꯗꯀꯣ ꯑꯗꯨꯃꯥꯏꯅ ꯊꯣꯡꯉꯒ ꯆꯥꯕꯗꯣ ꯑꯗꯨ ꯐꯖꯅ ꯀꯩꯅꯣ ꯇꯧꯕꯅꯦ ꯑꯣꯏꯅꯝꯕꯅꯤ
ꯍꯥꯎ ꯍꯥꯎꯔꯦ ꯍꯥꯎꯋꯦ ꯑꯗꯩ ꯈꯨꯗꯣꯡ ꯈꯨꯗꯣꯡ ꯌꯥꯝ ꯂꯩꯗꯥ ꯑꯣꯛ ꯑꯗꯨꯗꯤ ꯑꯗꯩꯩ ꯑꯩꯈꯣꯏ ꯑꯩꯈꯣꯏ ꯑꯥ ꯀꯩꯅꯣꯅ ꯏꯕꯥꯏ ꯑꯃꯅꯁꯨ ꯊꯣꯡꯕ ꯑꯃ ꯂꯩꯌꯦ ꯃꯥꯒꯤꯅ ꯑꯣꯛꯁꯦ ꯊꯥꯎ ꯉꯧꯔꯦꯗꯅ
ꯎꯝ
ꯑꯗꯨꯗꯨꯒ ꯊꯥꯎ ꯉꯧꯔꯒ ꯀꯩꯅꯣ ꯇꯧꯕ ꯑꯥ ꯎꯝ ꯇꯤꯜꯍꯧ ꯆꯅꯝ ꯑꯩꯈꯣꯏꯒꯤ ꯌꯦꯟ ꯊꯣꯡꯕꯒꯤ ꯇꯥꯏ꯭ꯞꯇ ꯍꯥꯞꯄꯦꯗꯅ
ꯎꯝ
ꯑꯗꯨ ꯑꯣꯛꯁꯦ ꯊꯥꯗꯔꯒ ꯑꯗꯨꯝ ꯐꯨꯠ ꯂꯦ ꯀꯩꯅꯣ ꯇꯧꯔꯒ ꯃꯍꯤ ꯈꯔ ꯍꯥꯏꯗꯤ ꯍꯥꯟꯅ ꯑ ꯐꯖꯅ ꯉꯧꯔ ꯃꯇꯨꯡꯗ ꯐꯨꯠꯂꯦ ꯑꯗꯨꯗꯨꯒ ꯃꯆꯨ ꯊꯥꯛꯇꯦꯕꯀꯣ ꯑꯗꯨꯖꯨ
ꯎꯝ
ꯀꯩꯅꯣꯈꯛ ꯊꯥꯛꯑꯦꯕ ꯑꯃ ꯃꯤꯁ ꯄꯥꯎꯗꯔꯔꯣ
ꯎꯝ
ꯑꯗꯨ ꯈꯛ ꯊꯥꯛ ꯑꯦ ꯑꯗꯨ ꯑꯗꯨꯖꯨ ꯐꯖꯅ ꯍꯥꯎꯋꯦꯍꯦ ꯃꯤꯖꯦ ꯑꯣꯛꯇꯤ ꯑꯗꯨꯝ ꯄꯪꯊꯣꯡ ꯄꯪꯊꯣꯡ ꯊꯣꯡꯉꯒ ꯄꯪꯍꯥꯎ ꯍꯥꯎꯔꯖꯥꯠꯅꯤꯗ
ꯍꯥꯎꯋꯦ ꯑꯗꯨꯒ ꯑꯣꯞꯀ ꯁꯟꯒ ꯊꯣꯡꯕꯗꯖꯨꯅꯦ ꯍꯥꯏꯗꯤ ꯃꯤ ꯈꯔ ꯑꯝꯗꯤ ꯑꯗꯨꯝ ꯑꯣꯛ ꯊꯣꯡꯕ ꯃꯇꯝꯗ ꯍꯥꯏꯗꯤ ꯑ ꯑꯣꯛ ꯍꯥꯟꯅ ꯐꯖꯅ ꯐꯨꯠꯇꯣꯛꯑꯒꯥꯥ ꯁꯟ ꯑꯃ ꯍꯥꯞꯆꯤꯟꯕ ꯂꯩꯗꯅ ꯑꯗꯨꯗꯒꯤꯁꯨ ꯀꯦ ꯍꯥꯏꯗꯤ ꯊꯣꯡꯕ ꯃꯇꯝꯗꯗꯤ ꯁꯟꯗꯣ ꯍꯥꯟꯅ ꯐꯖꯅ ꯉꯧꯔ ꯃꯇꯨꯡꯗꯣ ꯑꯗꯨꯒ ꯑꯣꯛꯁꯤ ꯃꯆꯨ ꯃꯁꯥꯏ ꯃꯆꯨꯝꯗꯨ ꯆꯪꯍꯜꯂꯒ ꯐꯖꯅ ꯍꯥꯏꯗꯤ ꯀꯨꯏꯅ ꯑꯃꯨꯛ ꯉꯧꯔꯒ ꯃꯍꯤ ꯈꯤꯇꯪ ꯍꯥꯞꯄꯒ ꯎꯝ ꯀꯩꯅꯣ ꯇꯧ ꯂꯪꯖꯤꯜꯍꯟꯕꯃꯥ ꯂꯩꯇ꯭ꯔꯣ
ꯑꯥ ꯂꯩ ꯂꯩ ꯂꯩ
ꯑꯗꯨꯃꯥꯏ꯭ꯟ ꯇꯧꯔ ꯆꯥꯕꯖꯨ ꯍꯥꯎꯗꯤ ꯍꯥꯎꯕꯅꯦ ꯃꯤ ꯈꯔꯑꯝꯗꯤ ꯍꯥꯏꯗꯤ ꯑꯣꯛꯇꯣ ꯍꯥꯟꯅ ꯉꯧꯊꯣꯛꯑꯒ ꯑꯃꯨꯛ ꯁꯟ ꯑꯃꯨꯛ ꯊꯥꯛꯄ ꯂꯩꯗꯅ ꯑꯗꯨꯏ ꯑꯗꯨ ꯑꯗꯨ ꯅꯠꯇꯕꯤꯗ ꯁꯟꯗꯣ ꯍꯥꯟꯅ ꯐꯖꯅ ꯉꯧꯔ ꯈꯣꯠꯂ ꯇꯧꯔ ꯇꯧꯕ ꯑꯗꯨꯁꯨ ꯍꯥꯎꯕꯅꯦꯕ ꯐꯖꯅ
ꯑꯝ ꯑꯈꯣꯏ ꯑꯩꯈꯣ
ꯑꯗꯒꯤ ꯀꯩꯅꯣꯒꯤ ꯍꯥꯏꯇꯥꯔꯦ ꯑ ꯑꯥ ꯀꯩꯅꯣꯒ ꯇꯧꯕꯗꯤ ꯆꯥꯔꯕꯣ ꯌꯦꯟꯒ ꯑꯣꯛꯀꯗꯤ
ꯌꯦꯟꯒ ꯑꯣꯛꯀꯗꯤ ꯆꯥꯗ꯭ꯔꯤ ꯑꯗꯨꯒ ꯀꯩꯅꯣꯒꯗꯤ ꯆꯥꯔꯦ ꯊꯔꯣꯏꯒ ꯑꯣꯛꯒ ꯊꯣꯡꯉ ꯈꯨꯨꯍꯥꯎꯗꯤ
ꯎꯝ ꯃꯣꯏ ꯑꯁꯤ ꯑꯩꯗꯤ ꯆꯥꯗ꯭ꯔꯤ ꯃꯣꯏ ꯆꯤꯡꯒꯤ ꯂꯝꯗꯗꯤ ꯊꯔꯣꯏꯒ ꯑꯣꯛꯀꯁꯤ ꯐꯖꯅꯗꯤ ꯆꯥꯗꯤ ꯆꯥꯅꯕꯅꯤ
ꯎꯝ ꯏꯃꯥꯟꯅꯕ ꯑꯃꯅ ꯊꯣꯡꯕꯤꯌꯦ
ꯑꯥ
ꯑꯁ ꯈꯨꯍꯥꯎꯗꯤꯕꯣ ꯑꯗꯨꯗꯤꯕꯣ ꯍꯥꯏ ꯀꯥꯟꯗꯦꯍꯦ
ꯎꯝ ꯑꯗꯒꯤ ꯑ ꯑꯣꯛꯀ ꯀꯩꯅꯣꯒꯁꯨ ꯀꯤꯍꯣꯡꯝꯒ ꯊꯣꯡꯕ ꯌꯥꯏꯅꯅ ꯍꯥꯏꯌꯦ ꯃꯥꯅꯖꯤꯛ ꯃꯣꯏ ꯀꯤꯍꯣꯡꯒ ꯊꯣꯡꯉꯒ ꯆꯥ ꯃꯇꯝꯗ ꯍꯥꯏꯗꯤ ꯃꯅꯝꯗꯨꯁꯨ ꯀꯤꯌꯣꯒꯦ ꯍꯥꯏꯐꯦꯠ ꯃꯅꯝ ꯅꯝꯃꯦꯗꯅ
ꯑꯣ
ꯑꯗꯨꯒ ꯑꯣꯛꯇꯨꯁꯨ ꯐꯖꯅ ꯊꯣꯠꯂꯦ ꯍꯥꯏꯕꯅꯦꯕ ꯆꯥꯕ ꯃꯇꯝꯗꯁꯨ ꯑ ꯑꯩꯈꯣꯏꯒꯤ ꯑ ꯁꯦꯟꯇꯛ ꯌꯥꯡꯇꯛ ꯇꯧꯔꯒ ꯍꯥꯏꯕ ꯃ ꯍꯥꯎ ꯌꯥꯝ ꯍꯥꯏꯗꯤ ꯆꯥꯕꯗ ꯌꯥꯝꯅ ꯍꯥꯎꯕ ꯃꯇꯥꯡꯗꯣ
ꯑꯥꯥ ꯑꯣ ꯑꯗꯨꯒꯨꯝꯕꯗꯤ ꯑꯃꯝꯐꯥꯎ ꯆꯥꯗ꯭ꯔꯤꯕꯔꯤꯕꯅꯤꯅ ꯈꯪꯗꯦ
ꯍꯣꯏ ꯍꯌꯦꯡ ꯅꯣꯡꯃ ꯊꯦꯡꯅꯔꯀꯥꯟꯗ ꯑꯗꯨꯝ ꯆꯥꯃꯤꯟꯅꯕ ꯌꯥꯏ ꯀꯩꯅꯣ
ꯌꯥꯏ ꯌꯥꯏꯌꯦ ꯌꯥꯝꯊꯤ ꯌꯥꯏ ꯑꯗꯨꯗꯤ ꯊꯔꯣꯏꯒꯤꯗꯣ ꯍꯥꯟꯅ ꯆꯥꯖꯩ ꯊꯔꯣꯏꯒꯤꯗꯣ ꯑꯩ ꯌꯨꯝꯗ ꯍꯥꯏꯒꯠꯂꯛꯄꯗ ꯄꯨꯨꯔꯛ ꯀꯦ ꯍꯣꯏ ꯑꯗꯨꯗ ꯑꯗꯨꯗꯩ ꯃꯌꯥꯝ ꯌꯣꯜꯂꯦ ꯊꯔꯣꯏꯗꯣ ꯑꯗꯨꯗ__ ꯑꯗꯨꯗꯩ ꯄꯨꯔꯛꯀꯦ ꯑꯗꯨꯗꯨꯒ ꯑꯣꯛ ꯂꯩꯔꯒ ꯊꯣꯡꯉ ꯆꯁꯤ
ꯆꯥꯖꯦ ꯆꯥꯁꯦ ꯑꯗꯣ ꯍꯧꯖꯤꯛꯁꯤ ꯀꯩꯅꯣꯒ ꯇꯧꯅꯔꯤ ꯍꯥꯏꯅꯦ ꯑꯣꯛꯁꯤ ꯌꯥꯝꯅ ꯍꯣꯡꯉꯦ ꯍꯥꯏꯕ ꯀꯩꯅꯣꯝ ꯍꯥꯏꯔꯤꯅꯦ ꯃꯤ ꯁꯨꯝ ꯍꯥꯏꯅ ꯀꯥꯟꯅ
ꯈꯪꯗꯦꯕꯣ ꯍꯥꯏꯗꯤ ꯑꯩꯈꯣꯏ ꯑꯗꯨꯋꯥꯏꯗꯗꯤ ꯑꯗꯨꯝ ꯃꯃꯟꯗꯣ__ ꯍꯥꯟꯅꯩ ꯃꯃꯜꯗꯣ ꯑꯗꯨꯝ ꯂꯩꯗ ꯑꯣ__ ꯀꯥꯢ ꯖꯒꯥ ꯖꯒꯥꯗꯖꯨ ꯂꯩ ꯃꯥꯜꯂꯦ ꯍꯥꯏꯗꯤ ꯑꯩ ꯑꯩꯅ ꯅꯍꯥꯟ__ ꯑꯑꯑꯑ ꯊꯕꯛ ꯆꯠꯄꯗꯅꯤꯅꯦ ꯑꯩꯈꯣꯏꯗꯥꯒꯤ ꯂꯨꯍꯣꯡꯕꯒꯤ ꯑꯎꯟꯄꯣꯠ ꯂꯧ ꯆꯠꯄꯗꯀꯣ__
ꯎꯝ
ꯑ ꯃꯐꯝꯗꯣ ꯃꯐꯝꯗꯣ ꯀꯥꯏ ꯖꯒꯥꯗꯅꯣ ꯀꯥꯎꯒ꯭ꯔꯦ ꯑꯗꯨꯗꯤ ꯑꯩ ꯑꯗꯨꯗ__ ꯃꯣꯏ ꯄꯣꯛꯀꯤ ꯑ ꯗꯨꯀꯥꯟ ꯑꯝꯗ ꯃꯣꯏꯒꯤ ꯃꯃꯟ ꯊꯦꯠꯇꯣꯛꯎꯕꯗꯣ ꯍꯣꯡꯍꯧꯋꯦ ꯍꯣꯡꯉꯧꯋꯦ ꯍꯥꯏꯗꯤ ꯐꯣꯔ ꯍꯟꯗ꯭ꯔꯦꯠ ꯄꯤꯍꯧꯋꯦꯕꯀꯣ
ꯑꯥ
ꯑꯗꯨꯗꯤ ꯑꯗꯨꯝ ꯍꯣꯡꯉꯦꯅ ꯑꯩꯈꯣꯏ ꯁ꯭ꯋꯥꯏꯒ ꯌꯦꯡꯅꯔꯨꯔꯗꯤ
ꯎꯝ
ꯎꯝ ꯃꯐꯝ ꯃꯐꯝꯗꯖꯨ ꯂꯩꯕ ꯖꯥꯠꯅꯤꯗ ꯑꯗꯨꯗ ꯍꯧꯖꯤꯛꯀꯥꯟꯖꯦ ꯑꯣꯛꯁꯦ ꯑꯩꯈꯣꯏꯒꯤ__ ꯀꯤꯌꯦꯕ ꯍꯦꯛꯇ ꯃꯊꯣꯡ ꯃꯕꯝ ꯈꯪꯗꯅ ꯂꯩꯕꯖꯦ ꯑ ꯑꯣꯛ ꯀꯩꯝ ꯂꯩꯗꯅ ꯑꯩꯈꯣꯏꯒꯤ ꯃꯄꯥ ꯁ ꯑꯗꯒꯤ__ ꯑ ꯑꯁꯤꯕꯒꯁꯦ ꯍꯦꯛꯇ ꯃꯣꯏꯅ ꯌꯥꯟꯁꯤꯜꯂꯒ__ ꯌꯣꯟꯕꯤ ꯑꯃ ꯌꯥꯝ ꯀꯟꯅ ꯇꯧꯋꯦꯕ ꯑꯑꯗꯨ ꯑꯗꯨꯗꯨꯅ ꯃꯁꯛ ꯈꯪꯗ꯭ꯔꯒꯗꯤ ꯑꯣꯛꯁꯦ ꯂꯩꯕ ꯀꯤꯌꯦꯕ
ꯎꯝ
ꯈꯪꯗꯦꯗ ꯇꯧꯔꯤꯁꯤꯢ ꯃꯥꯏ ꯃꯥꯏ ꯁꯦꯟꯗꯣꯡ ꯐꯪꯅꯕꯅꯦꯅ ꯍꯣꯠꯅꯕꯗ
ꯎꯝ ꯃꯥꯅꯦ ꯑꯗ ꯑꯣꯛ ꯆꯥꯕ ꯃꯇꯝꯗꯗꯤ ꯍꯥꯏꯗꯤ ꯑꯩꯈꯣꯏ ꯑꯅꯤ ꯈꯛꯇ ꯆꯥꯒꯨꯝꯖꯦ ꯑꯩꯈꯣꯏ ꯈꯔ ꯌꯥꯝ ꯍꯧꯅꯔꯒ__ ꯆꯥꯖꯦ ꯐꯖꯅ ꯍꯥꯏꯗꯤ ꯃꯤ ꯑꯃꯅꯤ ꯈꯛꯇ ꯆꯥꯕꯗꯣ__ ꯀꯩꯅꯣ ꯅꯨꯡꯉꯥꯏꯔꯤꯕ ꯑꯩꯈꯣꯏ ꯈꯔ ꯌꯥꯝ ꯄꯨꯜꯂꯒ ꯈꯤꯇꯪ ꯌꯥꯝꯅ ꯆꯥꯒꯗꯕꯅꯦꯕ
ꯌꯥꯏ ꯌꯥꯏ ꯆꯥꯒꯗꯝꯕ ꯆꯥꯒꯗꯝꯕ ꯍꯥꯏꯗꯤ ꯃꯌꯥꯝ ꯄꯨꯜꯂꯒ ꯂꯥꯡꯉꯒ ꯆꯥꯕꯗꯤ ꯅꯨꯡꯉꯥꯏꯗꯅ
ꯍꯣꯏ ꯅꯨꯡꯉꯥꯏ ꯍꯥꯎꯁꯨ ꯍꯥꯎꯋꯤꯗꯅ
ꯍꯥꯎꯖꯨ ꯍꯥꯎꯋꯦ
ꯑꯗꯩ ꯑꯩꯈꯣꯏꯅ ꯍꯨꯖꯤꯛ ꯑꯣꯛꯀ ꯊꯔꯣꯏꯒ ꯑꯃꯨꯛ ꯍꯥꯏꯔꯦ ꯑꯗꯒꯤ ꯑꯃꯨꯛ ꯀꯤꯍꯣꯝꯒꯁꯨ ꯑꯃꯨꯛ ꯍꯥꯏꯔꯦ ꯑꯗꯨ ꯅꯠꯇꯕ ꯑꯇꯣꯞꯄ ꯃꯈꯜ ꯃꯌꯥꯝ ꯂꯩꯔꯝꯒꯅꯤꯕ ꯃꯌꯥꯝ ꯍꯥꯏꯗꯤ ꯃꯣꯏꯅ ꯑꯗꯨꯝ ꯆꯥꯔꯛꯄ ꯍꯥꯏꯗꯤ ꯑꯗꯨꯝ ꯃꯈꯜ ꯃꯌꯥꯝꯗꯣ ꯑꯈꯣꯏ ꯁꯨꯝ ꯄꯨꯊꯣꯛꯅꯔꯒ ꯑꯦ ꯅꯪꯅ ꯁꯨꯃꯥꯏ ꯁꯨꯝ ꯆꯥꯔꯁꯨ ꯃꯊꯪ ꯑꯃꯃꯨꯛ ꯆꯥꯕ ꯑꯗꯨꯝ ꯌꯥꯏꯗꯅ
ꯎꯝ ꯌꯥꯏ ꯌꯥꯏ ꯌꯥꯏ ꯌꯥꯝ ꯊꯤ ꯌꯥꯏ ꯑꯗꯨꯗꯤ
ꯑꯗꯨꯃꯥꯏꯅ ꯍꯥꯏꯗꯤ ꯋꯥꯔꯤ ꯋꯥꯇꯥꯏꯗꯨ ꯇꯧꯅꯔꯒ ꯈꯣꯠꯂꯒ ꯍꯥꯏꯗꯤ ꯃꯌꯥꯝꯁꯨ ꯄꯨꯟꯗ ꯑꯗꯨꯝ ꯀꯨꯏꯔꯕꯃꯤꯅ ꯋꯥꯔꯤ ꯋꯥꯇꯥꯏ ꯇꯧꯔ ꯈꯣꯠꯂꯒ ꯆꯥꯃꯤꯟꯅꯕꯝ ꯌꯥꯏꯌꯦꯕ
ꯌꯥꯏ ꯌꯥꯏ ꯌꯥꯏ ꯆꯥꯕꯩꯅꯦꯕ ꯋꯥꯔꯤꯕꯨ ꯍꯥꯏꯔꯗꯤ ꯑꯈꯣꯏꯗꯤ ꯃꯥꯡ ꯊꯥꯔꯒꯦꯁꯤ ꯂꯩꯖꯔꯕꯅꯤ ꯀꯩꯅꯣ
ꯎꯝ ꯆꯥꯕꯗꯤ ꯄꯥꯝꯖꯒ꯭ꯔꯄꯣꯠꯅꯤ
ꯄꯥꯝꯖꯒ꯭ꯔꯦ ꯆꯥꯕꯩ ꯍꯥꯏꯔꯨꯔꯗꯤ ꯅꯣꯏꯕꯨ ꯀꯃꯥꯏ ꯀꯃꯥꯏ ꯂꯩꯔꯤꯒꯦꯅꯦ
ꯀꯃꯥꯏ ꯀꯃꯥꯏꯅ ꯂꯩꯔꯤꯒꯦ ꯍꯥꯏꯕꯨ ꯆꯥ ꯈꯔ ꯆꯥ ꯈꯔ ꯇꯨꯝ ꯑꯗꯒꯤ ꯍꯣꯏ ꯂꯥꯏꯔꯤꯛꯁꯨ ꯄꯥꯗꯦ ꯍꯥꯏꯗꯤ ꯌꯥꯔꯣꯏ ꯑꯗꯨꯝ ꯈꯔ ꯑꯗꯨꯝ ꯌꯦꯡꯖꯤꯜꯂꯦ ꯑꯗꯨꯝ
ꯑꯣ
ꯑꯗꯨ ꯃꯉꯥꯏꯔꯦ ꯍꯧꯖꯤꯛ ꯍꯧꯖꯤꯛ ꯂꯦꯜꯂꯤꯁꯦ
ꯀꯨꯏ ꯔꯦꯅꯦ ꯄꯨꯟꯒꯤꯗꯕ
ꯀꯨꯏꯔꯦ ꯀꯨꯏꯔꯦ ꯑꯗꯨꯃꯉꯥꯏꯔꯦ ꯍꯧꯖꯤꯛ ꯍꯧꯖꯤꯛ ꯄꯨꯟꯁꯤꯁꯤ ꯂꯦꯜꯂꯤꯕꯁꯤ ꯋꯥꯠ ꯋꯥꯔꯦꯕꯣ
ꯑꯁ ꯑꯩꯁꯨ ꯇꯧꯐꯝ ꯆꯥꯐꯝ ꯈꯪꯗ꯭ꯔꯦꯅꯦ ꯌꯨꯝꯁꯤꯗ ꯂꯩꯩꯐꯝ ꯆꯥꯐꯝ ꯈꯪꯗ꯭ꯔꯦꯅꯦ
ꯌꯨꯝꯗ ꯂꯩꯕꯖꯥꯠꯂꯥ ꯑꯗꯣ ꯉꯥꯏꯀꯣ ꯑꯩ ꯁꯤꯗ ꯊꯕꯛ ꯑꯝꯇ ꯇꯧꯔꯨꯈꯤꯒꯦ ꯍꯣꯔꯦꯟ ꯀꯣꯟꯅ ꯇꯧꯔꯛꯑꯒꯦ
ꯍꯣꯍꯣꯍꯣ
ꯑꯣ ꯊꯝꯃꯦ ꯊꯝꯃꯦ
ꯎꯝ ꯇꯥꯃꯣꯇꯥꯃꯣ